ꯕ꯭ꯔꯗꯔ ꯍꯥꯎ ꯕ꯭ꯔꯗꯔ
ꯎꯝ ꯏꯅꯥꯎꯁꯨ ꯎꯗ ꯀꯨꯏꯔꯦꯅꯦ
ꯀꯨꯏꯔꯦ ꯕ꯭ꯔꯗꯔ ꯀꯥꯏ ꯀꯨꯏꯔꯦ ꯀꯩꯅꯣ ꯑꯩꯈꯣꯏ ꯏꯆꯤꯟ ꯏꯅꯥꯎ ꯎꯅꯗꯕ
ꯃꯥꯅꯦ ꯅꯍꯥꯟ ꯋꯥꯏ ꯂꯩꯃꯤꯟꯅꯔꯝꯕꯗ ꯊꯦꯡꯅꯈꯤꯗ꯭ꯔꯦꯅꯦ
ꯊꯦꯡꯅꯗ꯭ꯔꯦ ꯅꯣꯡꯃꯇꯁꯨ ꯑꯝꯇ ꯂꯥꯛꯅꯗ꯭ꯔꯦ ꯑꯗꯣ
ꯑꯗꯨꯅꯦ
ꯎꯅꯗ꯭ꯔꯦ ꯅꯣꯡꯃꯇꯁꯨ
ꯅꯪꯁꯨ ꯆꯤꯟꯈ꯭ꯔꯕ ꯈꯪꯗꯦ ꯐꯣꯟꯒ ꯑꯃꯇ ꯇꯧꯔꯛꯈꯤꯗ꯭ꯔꯦ
ꯑꯩꯕꯨꯗꯤ ꯇꯧꯋꯤꯗ ꯕ꯭ꯔꯗꯅ ꯊꯕꯛ ꯆꯤꯟꯕꯗꯩꯗꯤ ꯇꯧ ꯇꯟꯕ ꯍꯥꯏꯗꯤ ꯑꯩꯈꯣꯏ ꯕꯔꯗꯔ ꯊꯕꯛ ꯐꯖꯅ ꯆꯤꯜꯂꯤꯗꯅ
ꯑꯥ
ꯑꯗꯨꯗꯨꯒꯤ ꯅꯅꯥꯎꯅ ꯍꯦꯛ ꯑꯗꯨꯃꯥꯏꯅ ꯈꯜꯂꯨꯕ ꯍꯥꯏꯇꯥꯔꯦ ꯏꯌꯥꯝꯕ ꯍꯣꯏꯅ ꯂꯥꯟꯅ ꯈꯟꯕꯤꯒꯅꯨꯀꯣ
ꯍꯣꯏ ꯑꯗꯨꯕꯨꯗꯤ ꯍꯣꯏ ꯑꯗꯨꯒꯤ ꯑꯗꯨꯒꯤꯅꯤꯗ ꯑꯩꯁꯨ ꯇꯧꯔꯛꯏꯁꯦ ꯁꯨꯝ ꯀꯃꯥꯏ ꯀꯃꯥꯏꯅ ꯇꯧꯔꯤꯒꯦꯅ ꯍꯪꯒꯦꯅꯀꯣ
ꯏꯌꯥꯝꯕ ꯍꯧꯖꯤꯛꯀꯥꯟꯁꯤꯕꯨ ꯀꯩꯀꯩ ꯊꯕꯛ ꯄꯥꯏꯈꯠꯂꯤꯒꯦ ꯆꯥꯎꯈꯠ ꯊꯧꯔꯥꯡ ꯀꯩꯀꯩ ꯈꯔ ꯑꯩ ꯄꯥꯎ ꯈꯔꯗꯤ ꯇꯥꯈꯤ ꯏꯌꯥꯝꯕꯒꯤ
ꯀꯔꯤ ꯀꯔꯤꯅꯣ ꯇꯥꯏꯖꯦ
ꯍꯥꯏꯐꯦꯠ ꯀꯩꯀꯩ ꯑꯅꯧ ꯑꯅꯧꯕ ꯑꯩꯈꯣꯏꯒꯤ ꯀꯩꯀꯩ ꯁꯥꯒꯠꯄ ꯈꯣꯒꯠꯄꯒ ꯌꯥꯝ ꯇꯧꯋꯦ ꯍꯥꯏꯕ꯭ꯔꯣ ꯀꯩꯅꯣ
ꯑꯥ ꯅꯌꯥꯝꯕꯩ ꯇꯞ ꯁꯥꯕꯩꯗꯨꯔꯣ
ꯑ ꯑꯇꯩ ꯑꯇꯩꯗꯤ ꯀꯩ ꯀꯩ ꯄꯥꯏꯈꯠꯀꯦ ꯕꯔꯗꯔ
ꯑꯇꯣꯞꯄꯁꯤ ꯑꯗꯨꯝ
ꯎꯝ
ꯀꯩꯀꯩ ꯍꯥꯏꯗꯤ ꯑꯩꯒꯤ ꯃꯈꯟ ꯃꯈꯟ ꯍꯥꯏꯇꯥꯔꯦ ꯗꯨꯀꯥꯟꯗꯩ ꯀꯩꯗꯩ ꯃꯌꯥꯝ ꯂꯩꯗꯅ ꯃꯗꯨꯒꯤ ꯃꯈꯟ ꯃꯈꯜ ꯄꯥꯏꯈꯠꯂꯤ ꯍꯥꯏꯇꯥꯔꯦ ꯈꯪꯗꯦꯗ ꯊꯕꯛꯁꯤ ꯌꯥꯝꯃꯟꯗꯅ ꯃꯊꯥ ꯁꯥꯔꯦ
ꯊꯕꯛꯁꯦ ꯌꯥꯝꯃꯟꯈ꯭ꯔꯦꯕ ꯑꯗꯨꯛꯀꯤ ꯃꯇꯤꯛ ꯌꯥꯝꯕꯅ ꯍꯥꯏꯁꯦ
ꯑꯥ
ꯀꯩꯀꯩ ꯊꯕꯛ ꯅꯣꯅꯦ ꯕ꯭ꯔꯗꯔ ꯅꯅꯥꯎ ꯀꯧꯔꯛꯅꯦ ꯅꯣꯡꯃꯗꯁꯨ ꯃꯇꯦꯡ ꯄꯥꯡꯕ ꯂꯥꯛꯀꯦꯅꯦ ꯕ꯭ꯔꯗꯔ
ꯍꯣꯏ ꯅꯪ ꯃꯇꯦꯡ ꯄꯥꯡꯅꯤꯡꯉꯗꯤ ꯅꯌꯥꯝꯕꯒꯤꯁꯤꯗ ꯂꯩꯔꯒ ꯑꯗꯨꯝ ꯊꯕꯛꯁꯦ ꯇꯧꯃꯤꯟꯅꯕ ꯌꯥꯏ ꯀꯩꯅꯣ
ꯇꯧꯁꯦ ꯕꯔꯗꯔ ꯀꯩ ꯀꯩ ꯆꯥꯎꯈꯠ ꯊꯧꯔꯥꯡ ꯑꯩꯈꯣꯏ ꯏꯆꯤꯟ ꯏꯅꯥꯎ ꯀꯥꯟꯅꯒꯗꯕ ꯄꯣꯠꯇꯣ
ꯀꯅꯗꯧꯕ ꯉꯥꯛꯇꯅꯤ ꯀꯩꯅꯣ ꯇꯧꯔꯤꯁꯦ ꯏꯌꯥꯝꯕꯒꯤ ꯇꯧꯔꯤꯕ ꯊꯕꯛ ꯃꯌꯥꯝꯁꯤ ꯑꯩ ꯏꯊꯟꯗꯅ ꯁꯦꯟꯅꯕꯗꯣ ꯉꯝꯃꯛꯇ꯭ꯔꯦꯕ ꯐꯣꯟꯅ ꯅꯪꯁꯨ ꯈꯔ ꯁꯦꯟꯅꯕ ꯌꯥꯏꯗꯅ ꯁꯤ ꯁꯤ ꯌꯥꯅ
ꯇꯧꯁꯦ ꯕꯔꯗꯔ ꯇꯧꯁꯦ ꯕꯔꯗꯔ ꯑꯩꯈꯣꯏꯗꯤ ꯕ꯭ꯔꯗꯔ ꯍꯣꯏꯅ ꯍꯥꯏꯔꯛꯇꯦꯅ ꯉꯥꯏꯔꯤꯃꯤꯅꯦ ꯑꯩꯈꯣꯏꯗꯤ
ꯍꯣꯏꯅꯦ ꯑꯗꯨꯗꯤꯕ ꯇꯧꯒꯗꯣ ꯃꯌꯥꯝ ꯆꯤꯟ ꯏꯅꯥꯎ ꯑꯩꯈꯣꯏ ꯆꯥꯎꯈꯠꯃꯤꯟꯅꯕ ꯌꯥꯏꯗ
ꯌꯥꯝ ꯊꯤ ꯀꯨꯏꯔꯦꯍꯦ ꯎꯅꯗꯕꯒ ꯑꯩꯈꯣꯏꯁꯨ ꯊꯕꯛ ꯌꯦꯡꯆꯟꯗꯅ
ꯅꯣꯡꯃꯇꯁꯨ ꯀꯣꯜ ꯇꯧꯔꯨꯗꯦ ꯀꯩ ꯀꯩ ꯀꯃꯥꯏꯟ ꯇꯧꯔꯤꯁꯨ ꯑꯝꯇ ꯍꯪꯉꯨꯗꯦ ꯑ ꯍꯩꯌꯨꯝꯁꯤꯗꯕ ꯅꯥꯗ ꯌꯦꯛꯇꯕ ꯕꯔꯗꯔ ꯋꯥꯏ
ꯅꯣꯡꯃ ꯂꯥꯛꯑꯣ ꯑꯗꯨꯒ ꯋꯥꯔꯤ ꯁꯥꯟꯅꯁꯦ ꯐꯖꯅ
ꯍꯥ
ꯅꯣꯡꯃ ꯂꯥꯛꯑꯣ ꯋꯥꯔꯤ ꯁꯥꯟꯅꯁꯦ ꯐꯖꯅ ꯀꯩ ꯀꯩꯅꯣꯗꯣ
ꯑꯦ ꯕ꯭ꯔꯗꯔ ꯑꯩꯈꯣꯏꯒꯤ ꯕ꯭ꯔꯗꯔ ꯕ꯭ꯔꯣꯟꯁꯅꯗꯤ ꯄꯨꯜꯂꯤꯕ꯭ꯔꯣ ꯍꯧꯖꯤꯛꯁꯤꯕꯣ
ꯃꯣꯏꯁꯨ ꯇꯥꯒꯤꯗ꯭ꯔꯦꯗ ꯄꯥꯎꯒ ꯑꯝꯇ ꯂꯥꯞꯅꯈꯤꯗꯩ ꯎꯄꯥꯏ ꯂꯩꯇꯦ ꯊꯕꯛ ꯂꯣꯏ ꯆꯤꯟꯅꯕꯅꯤꯅ
ꯁꯤ ꯑꯩꯈꯣꯏꯒꯤ ꯀꯥꯡ ꯌꯥꯝ ꯀꯟꯕꯩ ꯇꯥꯏꯞꯇ ꯑꯝ ꯇꯧꯕ ꯍꯥꯏꯇꯥꯔꯦ
ꯀꯥ
ꯇꯤ ꯀꯥꯡꯁꯦ ꯌꯥꯝ ꯀꯟꯈꯠꯂꯛꯄꯩ ꯇꯥꯏꯞꯇ ꯑꯃ
ꯀꯥꯡꯁꯦ ꯀꯥꯟꯗꯤ ꯀꯥꯡꯁꯦ ꯌꯥꯔꯤꯃꯈꯩ ꯆꯦꯜꯂꯣꯅꯣ ꯍꯥꯏꯇꯥꯔꯦ ꯂꯩꯅꯥꯁꯦ ꯃꯈꯜ ꯃꯈꯜ ꯁꯟꯗꯣꯛꯄꯅꯦꯕ ꯑꯗꯨ ꯌꯥꯔꯤꯈꯩ ꯆꯤꯛꯍꯟꯗꯕ
ꯅꯦꯡꯀꯤ ꯁꯨ ꯑꯃꯨ ꯅꯥꯅꯩ ꯈꯣꯅꯩ ꯑꯃꯨꯛ ꯊꯣꯡꯅꯔꯝꯃꯦꯗꯣ ꯍꯟꯗꯛꯇꯣ
ꯗꯨꯅꯦ ꯍꯥꯢꯁꯤ ꯑꯍ ꯑ
ꯗꯨꯝ ꯁꯤꯗꯕ ꯅꯥꯗꯕ ꯂꯩꯇꯕ ꯕꯔꯗꯔ
ꯀꯔꯤ ꯀꯔꯤ ꯇꯧꯔꯤꯅꯣ ꯍꯧꯖꯤꯛꯀꯥꯟꯁꯦ ꯅꯪꯅ
ꯗꯤꯗ ꯌꯥꯏꯐꯔꯦ ꯕꯔꯗꯔ
ꯇꯥꯗꯔꯕꯣ ꯑꯩ ꯍꯥꯏꯖꯦ
ꯇꯥꯕꯔꯣ ꯕꯔꯗꯔ
ꯇꯥꯏꯌꯦ ꯑꯩꯕꯨꯗꯤ ꯇꯥꯏꯌꯦ ꯑꯩꯅ ꯍꯥꯏ ꯇꯥꯗꯕꯣ
ꯍꯥꯏ
ꯍꯧꯖꯤꯛꯀꯥꯟꯁꯤ ꯀꯔꯤ-ꯀꯔꯤ ꯇꯧꯔꯤꯒꯦ ꯍꯥꯏꯕ꯫
ꯍꯥ
ꯍꯥꯥ
ꯀꯩ ꯍꯥꯏꯅꯣ꯫
ꯍꯧꯖꯤꯛꯀꯥꯟꯁꯤ ꯀꯔꯤ-ꯀꯔꯤ ꯇꯧꯔꯤꯒꯦ ꯍꯥꯏꯕ꯫
ꯀꯣꯂꯦꯖ ꯑꯃꯨꯛ ꯆꯠ ꯍꯣꯏ ꯑꯁ ꯀꯣꯂꯦꯖ ꯆꯠꯇꯕ ꯀꯨꯏꯔꯦꯗ ꯐ꯭ꯔꯥꯏꯗꯩ ꯆꯠꯄꯗꯨꯅ꯫ ꯑꯗꯣ ꯍꯟꯛ ꯃꯟꯗꯦꯕꯣ ꯆꯠꯂꯦ ꯀ꯭ꯂ꯭ꯥꯁ ꯇꯧꯗꯦ ꯇꯨꯏꯁꯗꯦ ꯆꯠꯇꯦ ꯉꯁꯤ ꯋꯦꯠꯅꯦꯁꯗꯦ ꯆꯠꯇꯦ꯫
ꯎꯝ
ꯍꯌꯦꯡ ꯁꯨꯇꯤ ꯑꯣꯏꯔꯝꯅꯤ ꯆꯠꯂꯣꯏ꯫
ꯍꯥ
ꯈꯔ ꯆꯥ ꯈꯔ ꯇꯨꯝ ꯄꯪꯆꯥ ꯆꯥ ꯄꯪꯊꯛ ꯊꯛ ꯇꯩꯔꯒ ꯂꯩꯔꯦꯅ ꯑꯩꯈꯣꯏꯗꯤ꯫
ꯀꯣꯂꯦꯖ ꯂꯣꯏꯗꯧꯕ ꯀꯌꯥꯝ ꯋꯥꯠꯂꯤꯒꯦ ꯅꯪꯒꯤꯁꯦ꯫
ꯎꯝ꯫
ꯀꯣꯂꯦꯖ ꯂꯣꯏꯗꯣꯕ ꯀꯌꯥꯝ ꯋꯥꯠꯂꯤꯒꯦ ꯍꯥꯏꯕ꯫
ꯑꯁ ꯆꯍꯤ ꯑꯅꯤ ꯋꯥꯠꯂꯤꯗ꯫
ꯑꯗꯨ ꯅꯪ ꯀꯣꯂꯦꯖ ꯂꯣꯏꯔꯒ ꯊꯕꯛ ꯀꯩ-ꯀꯩ꯫ ꯍꯥꯏꯗꯤ ꯇꯧꯅꯤꯡꯉꯗꯤ ꯅꯌꯥꯝꯕꯩ ꯅꯥꯛꯇ ꯂꯥꯛ ꯎ ꯀꯩꯅꯣ꯫
ꯇꯧꯖꯤ ꯕ꯭ꯔꯗꯔ ꯑꯩꯗꯤ ꯉꯥꯏꯕꯅꯤ ꯀꯣꯂꯦꯖ ꯁꯠ-ꯁꯠ ꯂꯣꯏꯁꯤꯜꯂꯒ꯫
ꯑꯗꯨꯅꯦ ꯍꯥꯏꯁꯦ ꯍꯧꯖꯤꯛꯇ꯫ ꯍꯧꯖꯤꯛꯇ ꯁꯨꯝ ꯁꯔꯀꯥꯔꯒꯤ ꯊꯕꯛ ꯉꯥꯏꯔ ꯂꯩ ꯌꯥꯕꯣ ꯅꯠꯇꯦꯗ꯫
ꯃꯥꯅꯦ ꯏꯁꯥꯅ ꯏꯁꯥꯒꯤ ꯊꯕꯛ ꯄꯤꯖꯗꯧꯅꯦ꯫
ꯑꯗꯨꯅꯦ ꯍꯥꯏꯒꯦ ꯑꯗꯨꯅ
ꯏꯁꯥꯅ ꯏꯁꯥ ꯊꯕꯛ ꯄꯤꯖ ꯏꯁꯥ ꯏꯁꯥ ꯊꯕꯛ ꯄꯤꯖꯕ ꯍꯥꯏꯁꯦ ꯊꯕꯛꯄꯨ ꯂꯩꯗꯤ ꯏꯁꯥꯁꯨ ꯉꯥꯎꯁꯤꯟꯅꯔꯣꯏꯗꯣꯏꯅꯤ ꯑꯃ ꯇꯧꯔꯣꯏꯗꯣꯏꯅꯤ꯫
ꯃꯥꯅꯦ꯫ ꯍꯥ-ꯍꯥ꯫
ꯋꯥꯏꯀꯣ ꯕ꯭ꯔꯗꯔ ꯌꯥꯝ ꯊꯤꯅ ꯋꯥꯏꯀꯣ꯫
ꯋꯥꯔꯕꯅꯦ꯫
ꯋꯥꯕꯕꯨ ꯈꯖꯤꯛ-ꯈꯔꯥꯛ ꯈꯨꯋꯥ ꯅꯠꯇꯦꯍꯦ ꯕ꯭ꯔꯗꯔ꯫ ꯈꯨꯋꯥꯖꯤꯗꯤ꯫ ꯂꯥꯏꯐ ꯏꯁ ꯑꯣꯟ ꯅꯦꯅꯣ-ꯅꯦꯅꯣ ꯇꯥꯏꯍꯦ ꯇꯧꯔꯤꯁꯦ꯫
ꯀꯣꯂꯦꯖ ꯇꯧꯅ-ꯇꯧꯅ ꯇꯧꯕ ꯌꯥꯕ ꯊꯕꯛ ꯀꯩ ꯀꯩ ꯈꯔꯁꯨ ꯇꯧꯁꯤꯜꯂꯨ ꯀꯩꯅꯣ꯫
ꯁꯨꯝ ꯅꯣꯡ ꯐꯥꯗꯣꯛꯀ ꯁꯨꯝ ꯆꯠꯂꯤꯌꯦ꯫
ꯑꯍꯝ ꯑꯗꯨꯃꯥꯏ ꯑꯗꯨꯒꯨꯝꯕ ꯆꯠꯂꯁꯨ꯫ ꯍꯥꯏꯗꯤ ꯑꯉꯥꯡ ꯇꯨꯏꯁꯟꯒꯨꯝꯕ ꯀꯩꯒꯨꯝꯕ ꯂꯩꯔꯗꯤ ꯇꯧꯁꯤꯜꯂꯨ ꯀꯩꯅꯣ꯫
ꯑꯩ ꯇꯧꯅꯤꯡꯉꯤꯅꯦ ꯇꯨꯏꯁꯟꯒꯖꯦ ꯐꯪꯗꯕ ꯍꯥꯏꯗꯤ ꯃꯤ ꯇꯧꯅꯕꯁꯤꯗ ꯑꯩꯁꯨ ꯀꯃꯥꯏ ꯍꯥꯏꯔꯨꯅꯤ ꯏꯁꯥꯒꯤꯕꯨ ꯂꯥꯏꯔꯤꯛ ꯄꯥ ꯇꯜꯂꯀꯥꯟꯁꯤꯗ ꯈꯟꯇꯣꯛꯑꯕ
ꯍꯥꯏꯗꯤ꯫ ꯑꯉꯥꯡ ꯇꯨꯏꯁꯟ ꯇꯧꯕꯖꯤꯁꯨ ꯏꯁꯥꯗ ꯑꯣꯏꯅ ꯏꯁꯥꯗ ꯌꯥꯝ ꯀꯥꯟꯅꯕꯅꯦ ꯍꯥꯏꯕ꯫ ꯂꯥꯏꯔꯤꯛ ꯇꯝꯃꯤꯕꯅꯤꯅ꯫
ꯎꯃ꯫
ꯑ ꯑꯗꯨꯅ ꯇꯦꯛ-ꯇꯦꯛ ꯇꯧꯁꯤꯟ ꯌꯥꯏꯅ ꯄꯩꯁꯥꯁꯨ ꯐꯪꯕ꯫ ꯨ ꯀꯥꯟꯁꯨ ꯀꯥꯟꯅꯕ꯫ ꯍꯝ
ꯁꯣꯝꯗꯁꯨ ꯑꯩꯈꯣꯏ ꯀꯟꯅ ꯁꯦꯝꯒꯠ ꯁꯥꯒꯠꯄꯩ ꯑꯃ ꯇꯧꯔꯤ ꯑꯩꯈꯣꯏꯒꯤ ꯔꯦꯟꯁꯦ ꯑꯗꯨꯅ ꯃꯈꯣꯠ ꯑꯃ
ꯀꯔꯤ ꯑꯃꯨꯛ ꯁꯦꯝꯒꯠꯂꯤꯅꯣ ꯍꯥꯏꯁꯦ ꯍꯧꯖꯤꯛꯇ꯫
ꯀꯩ ꯀꯩꯅꯣ ꯈꯔ ꯁꯨꯝ ꯁꯦꯝꯆꯤꯜꯂꯤ ꯍꯥꯏꯇꯥꯔꯦ ꯔꯦꯟꯁꯤꯒꯤ ꯑꯣꯏꯅ ꯑ꯫
ꯍꯥ ꯍꯥ ꯍꯥ ꯑ ꯍꯥ ꯎꯝ
ꯉꯥꯏꯔꯤ ꯉꯁꯤꯁꯨ꯫ ꯉꯥꯏ
ꯎꯝꯍꯨꯝ